ꯇꯥꯔꯕꯣ
ꯌꯥꯕ꯭ꯔꯣ
ꯌꯥꯔꯦ ꯌꯥꯔꯦ ꯇꯥꯔꯕ ꯅꯠꯇ꯭ꯔꯣ
ꯇꯥꯏ
ꯇꯧꯔꯝꯃꯤꯅꯣ
ꯂꯩꯔꯝꯕꯅꯦ
ꯑꯗꯨꯝ ꯆꯠꯇꯥꯏ
ꯇꯥꯏ
ꯌꯨꯝꯗ ꯆꯠꯄ꯭ꯔꯣ
ꯌꯨꯝꯗ
ꯀ꯭ꯔꯥꯗꯩ ꯌꯩꯝꯗꯅꯣ
ꯌꯨꯝꯗ ꯆꯠꯄ꯭ꯔ ꯍꯥꯏꯕꯅꯤꯗ
ꯆꯠꯇꯦ
ꯅꯦꯠꯋꯥꯔꯛꯁꯦ ꯌꯥꯝ ꯅꯨꯡꯉꯥꯏꯇꯦꯅꯦ
ꯑꯣ ꯑꯗ꯭ꯋꯥꯏ ꯑꯣꯏꯔꯝꯅꯤ ꯅꯍꯥꯟꯗꯩ ꯑꯣꯏꯔꯝꯅꯤꯕ
ꯍꯨꯝ ꯍꯜꯂꯣ
ꯅꯪꯒꯤ ꯅꯦꯠꯋꯥꯔꯛ ꯑꯣꯏꯔꯝꯅꯦꯕ
ꯈꯔꯗꯤ ꯌꯦꯡꯒꯤꯅꯤ ꯇꯧꯔꯣꯏ ꯇꯥꯕ꯭ꯔꯣ ꯑꯩ ꯌꯥꯝꯃꯨꯛꯇ ꯌꯦꯡꯒꯤꯒꯦ ꯑꯗꯨꯒ ꯇꯧꯔꯛꯀꯦ ꯎꯝ